ꯇꯥꯔꯤꯕ
ꯍꯜꯂꯣ ꯍꯥꯌꯦꯡ ꯆꯠ ꯅꯪꯕ꯭ꯔꯣ ꯑꯩꯗꯤ ꯆꯥꯠꯂꯥꯛ ꯍꯦꯛꯇ ꯄꯥꯏꯕꯅꯦ
ꯑꯌꯨꯛꯇꯅ ꯅꯨꯡꯉꯥꯏꯌꯦ ꯐꯣꯟ ꯋꯥꯔꯤ ꯁꯥꯟꯅꯕꯁꯦ ꯑꯌꯨꯛꯇꯅꯀꯣ ꯆꯠ ꯄꯣ ꯈꯣꯠꯄꯁꯦ ꯇꯧꯗꯦꯕ ꯅꯨꯡꯗꯥꯡ ꯗꯥꯗꯤ ꯌꯥꯝ ꯅꯨꯡꯉꯥꯏꯇꯦ ꯐꯣꯟꯁꯦ ꯇꯠꯂꯦꯕ ꯌꯥꯝ ꯃꯢ ꯌꯥꯝ ꯁꯥꯟꯅꯕꯩꯥꯔ ꯀꯩꯅꯣ ꯑꯍꯨꯡꯁꯤꯅ ꯍꯧꯒꯠꯗꯕꯩ ꯀꯩꯅꯣ ꯑꯩꯈꯣꯏꯅ ꯌꯥꯍꯧ ꯏꯉꯟ ꯉꯟꯕꯩꯔ ꯈꯪꯗꯦꯒ꯭ꯟ ꯇꯥꯗꯤꯦ
ꯇ꯭ꯔꯥꯐꯤꯛ ꯌꯥꯝ ꯂꯩꯕ꯭ꯔꯥ ꯈꯪ
ꯅꯠꯇ꯭ꯔꯒ ꯑꯩꯈꯣꯏꯅ ꯂꯦꯝꯕꯩꯔꯥ ꯊꯕꯛ ꯂꯩꯇꯕꯒꯤ ꯑꯌꯨꯛꯁꯤꯗ ꯇꯣꯏꯔ ꯃꯤꯗꯤ ꯊꯕꯛ ꯏꯪꯈꯥꯡ ꯇꯧ ꯅꯩꯖꯠꯂꯥ
ꯑꯃꯕꯨ ꯑꯣꯏꯔꯣ ꯑꯃꯕꯨ ꯑꯣꯏꯔꯣ ꯆꯞꯄꯨ ꯆꯄꯇꯔꯁꯦ ꯕꯦꯔꯤ ꯅꯥꯏꯁ
ꯎꯠ
ꯍꯧꯍꯠꯂꯣꯗꯅ ꯅꯪꯖꯨ ꯊꯕꯛ ꯏꯪꯈꯥꯡ ꯂꯣꯏꯁꯟꯅꯕ ꯇꯧꯔꯨꯔꯣ ꯆꯥꯛ ꯏꯁꯤꯡ ꯆꯥꯊꯣꯛ
ꯑꯩ ꯑꯩ ꯏꯁꯥ ꯉꯝꯗꯦ ꯍꯥꯏꯕꯅꯦ
ꯑꯣ ꯑꯗꯨ ꯑꯣꯏꯁꯨ ꯅꯁꯥ ꯉꯝꯗꯕꯗꯣ ꯁꯨꯝ ꯇꯨꯝꯖꯜ ꯂꯩꯔ ꯀꯃꯥꯏꯅ ꯅꯪ ꯐꯔꯛꯇꯣꯏꯅꯣ
ꯑꯩ ꯂꯣꯏ ꯁꯣꯟꯗꯩ ꯏꯁꯥꯁꯦ ꯑꯗꯨꯒꯤ ꯂꯦꯡꯅꯤꯡꯗꯦ
ꯆꯥꯕ ꯊꯛꯄꯗꯣ ꯈꯔ ꯌꯦꯡꯉ ꯆꯥꯎ ꯍꯧꯖꯤꯛꯀꯥꯟꯗꯤ ꯀꯣ ꯌꯥꯝꯅ ꯂꯨꯔꯕꯅꯤ ꯆꯥꯕ ꯊꯛꯄꯥꯁꯦ ꯀꯅꯥꯅ ꯀꯔꯤ ꯍꯥꯞꯄꯤꯅꯣ ꯀꯔꯤ ꯍꯥꯞꯄꯤꯅꯣ ꯇꯥꯕ ꯅꯠꯇꯦꯀꯣ
ꯑꯁ ꯃꯤꯃꯤ ꯁꯤꯡꯖꯨ ꯄ꯭ꯂꯦꯠ ꯑꯝ ꯆꯥꯕꯩ ꯄꯨꯛ
ꯃꯤꯃꯤ ꯁꯤꯡꯖꯨ ꯄ꯭ꯂꯦꯠ ꯑꯝꯗꯨꯅꯤ ꯍꯥꯏꯔꯤꯁꯦ ꯅꯪ ꯇꯧꯔꯤ ꯐꯤꯕꯝꯗꯣ ꯁꯤꯡꯖꯨ ꯄ꯭ꯂꯦꯠꯑꯝꯒꯤ ꯐꯤꯕꯝꯗꯣ ꯑꯩꯁꯨ ꯎꯔꯦ ꯐꯖꯅ ꯇꯥꯔꯒ ꯂꯩꯔꯤꯗꯣ ꯐꯃꯨꯡꯗ
ꯀꯩꯅꯣꯗ ꯃꯣꯏ ꯁꯤꯡꯖꯨꯗꯨꯗ ꯍꯦꯛ ꯀꯣ ꯀꯩꯅꯣ ꯑꯩꯅ ꯌꯥꯝ ꯆꯥꯅꯤꯡꯕꯃ ꯍꯥꯞꯄꯦꯕ
ꯀꯔꯤꯅꯣ ꯍꯥꯏꯖꯦ
ꯑꯃ ꯍꯩꯕꯤ ꯃꯅꯥꯁꯦꯀꯣ ꯑꯩꯁꯦ ꯑꯉꯥꯡ ꯑꯣꯏꯔꯤꯀꯥꯟꯗ ꯍꯩꯅꯗꯦꯕꯀꯣ ꯍꯧꯖꯤꯛꯇꯤ ꯈꯪꯗꯦ ꯌꯥꯝ ꯍꯥꯎꯋꯦ ꯍꯥꯏꯕ ꯃꯅꯝꯒ ꯅꯨꯡꯁꯤꯔꯒ
ꯅꯨꯡꯁꯤꯕꯅꯦ ꯍꯩꯕꯤ ꯃꯅꯥ ꯑꯗꯒꯤ ꯀꯔꯤ ꯃꯣꯏꯒꯤ ꯑꯃ ꯀꯔꯤ ꯀꯔꯤ ꯀꯔꯤ ꯃꯣꯏ ꯎꯅꯥ ꯑꯃ ꯂꯩꯕꯗꯣ ꯀꯔꯤ ꯑꯁꯥꯝ ꯍꯥꯎꯕꯅꯤ ꯑꯩ ꯌꯥꯝ ꯄꯥꯝꯕ
ꯇꯣꯅꯤꯡꯈꯣꯛꯇꯣ
ꯇꯣꯅꯤꯡꯈꯣꯛ ꯍꯣꯏ ꯇꯨꯅꯤꯡꯈꯣꯛꯁꯦ ꯌꯥꯝ ꯄꯥꯝꯃꯦ
ꯃꯅꯝꯗꯣ ꯉꯥꯎꯕꯅꯦ ꯍꯥꯏꯕ ꯇꯨꯅꯤꯡꯈꯣꯛ ꯃꯅꯝ ꯒꯥ
ꯉꯥꯎꯕꯅꯦ ꯑꯍꯥꯏꯕꯩ ꯑꯍꯥꯎꯕ ꯉꯥꯛꯇꯅꯤꯗ
ꯍꯩꯕꯤ ꯄꯥꯝꯕꯤꯁꯦꯀꯣ ꯍꯦꯂꯣꯏ ꯏꯜꯂꯦ
ꯀꯅꯥꯅ ꯍꯥꯏꯕꯅꯣꯕ ꯑꯗꯨꯅ ꯑꯃꯨꯛ ꯅꯣꯏ ꯃꯥ ꯍꯥꯏꯔꯛꯏꯔꯥ ꯑꯩ ꯈꯪꯉꯦꯕ ꯅꯣꯏ ꯃꯥ ꯍꯥꯏꯔꯛꯑꯝꯒꯅꯦꯁꯦ
ꯑꯈꯣꯏꯆꯨꯅꯦ ꯍꯩꯕꯤ ꯄꯥꯝꯕꯤ ꯃꯆꯥ ꯑꯃ ꯍꯧ ꯍꯥꯟꯅ ꯑꯆꯧꯕ ꯍꯧꯔꯝꯃꯦꯀꯣ ꯑꯩ ꯑꯉꯥꯡ ꯀꯥꯟꯗ ꯑꯩ ꯆꯥꯕ ꯍꯩꯇ꯭ꯔꯤꯀꯥꯟꯗ ꯍꯩꯕꯤꯁꯦꯀꯣ
ꯎꯝ
ꯑꯗꯨꯕꯨ ꯑꯈꯣꯏ ꯂꯩꯀꯥꯏꯗꯒꯤ ꯃꯤ ꯂꯩꯀꯥꯏꯗꯒꯤ ꯁꯤꯡꯖꯨ ꯌꯣꯟꯕꯤ ꯃꯌꯥꯝꯁꯤꯅꯅꯦ ꯈꯥꯎꯖꯥꯎ ꯑꯃꯝꯒ ꯂꯥꯛꯑꯅꯤ ꯐ꯭ꯔꯤꯗ ꯍꯦꯛꯇꯣꯏꯕ
ꯑꯗꯨ ꯀꯩꯗꯧꯔꯨꯗꯣꯏ ꯅꯪ ꯍꯩꯕꯤ ꯃꯅꯥꯗꯣ ꯅꯣꯏ ꯆꯥꯕ ꯉꯝꯒꯗ꯭ꯔꯣ ꯑꯗꯥꯝ ꯌꯥꯝ ꯄꯥꯟꯕꯗꯨꯕꯣ ꯍꯣꯏꯅ ꯅꯣꯏ ꯃꯥ ꯄꯨꯊꯣꯛꯑ ꯌꯣꯟꯕꯗꯨꯅ ꯑꯃꯅꯤ ꯌꯣꯟꯗ꯭ꯔꯒꯗꯤ ꯀꯩ ꯀꯥꯟꯅꯅꯤ
ꯑꯗꯨ ꯐ꯭ꯔꯤꯗ ꯍꯦꯛꯑꯕ ꯃꯣꯏꯗꯤ ꯄꯩꯁꯥ ꯇꯥꯟꯗꯣꯏꯅꯤꯗꯅ
ꯍꯣꯏ ꯑꯗꯨ ꯃꯣꯏꯁꯨ ꯑꯗꯨꯝ ꯄꯩꯁꯥ ꯈꯔ ꯍꯟꯖꯤꯜꯂꯝꯃꯅꯤ ꯍꯥꯏꯌꯨꯗꯅ ꯍꯥꯏꯍꯧꯒꯗꯕꯅꯤ ꯅꯣꯏꯅꯥ ꯄꯩꯁꯥ ꯈꯔ ꯄꯤꯔꯝꯃꯨ ꯁꯤ ꯅꯣꯏ ꯍꯦꯛꯑꯗꯤ
ꯍꯟꯖꯟꯗꯦ ꯐ꯭ꯔꯤꯗ ꯅꯨꯡꯇꯤꯒꯤꯅꯦ ꯃꯣꯏ ꯂꯥꯛꯇꯣꯏꯁꯦ ꯍꯦꯛꯄꯀꯣ ꯑꯗꯨꯒ ꯑꯗꯨꯃꯥꯏꯅ ꯇꯧꯔꯦ ꯍꯥꯏꯕꯗꯩꯗꯤ ꯄꯥꯝꯕꯤꯗꯣ ꯌꯥꯟꯊꯠꯈ꯭ꯔꯦꯀꯣ ꯇꯤꯡꯒꯪꯗꯣ ꯌꯥꯝꯅ ꯃꯥꯏ ꯇꯤꯡꯒꯪꯗꯣ ꯌꯥꯝ ꯌꯨ ꯀꯩꯅꯣ ꯇꯧꯕꯅꯦꯕ ꯁꯥꯊꯤꯕꯅꯦꯕꯀꯣ ꯆꯥꯎꯔꯒ ꯈꯪꯕ꯭ꯔꯥ
ꯑꯥ
ꯑꯗꯨꯒ ꯌꯥꯟꯊꯠꯈ꯭ꯔꯦ ꯑꯗꯩꯗꯤ ꯃꯨꯛ ꯆꯥꯝꯃꯃꯨꯛ ꯍꯧꯔꯦꯀꯣ ꯈ ꯄꯤꯛꯇ꯭ꯔꯨ ꯄꯤꯛꯄ ꯑꯃ ꯑꯗꯨꯝ ꯃꯅꯥ ꯆꯥꯅꯕꯩ ꯑꯩꯈꯣꯏꯒꯤ ꯑꯣꯏꯅ ꯆꯥꯕꯒꯤꯗꯤ ꯑꯗꯨꯝ ꯂꯦꯝꯄꯥ ꯀꯣꯟꯅꯔꯦ꯫ ꯑꯗꯨꯁꯨꯃꯨꯛ ꯈꯔ ꯂꯩꯔꯒ ꯑꯃꯨꯛ ꯍꯣꯏ ꯈꯔ ꯂꯩꯔꯒ ꯑꯗꯨꯁꯨ ꯑꯃꯨꯛ ꯌꯥꯟꯊꯠꯈ꯭ꯔꯦꯀꯣ꯫
ꯎꯝ꯫
ꯑꯗꯒꯤ ꯑ ꯀꯣꯟꯅ ꯑꯩꯈꯣꯏꯆꯦꯅ ꯍꯩꯕꯤ ꯆꯥꯅꯤꯡꯉꯦꯅ ꯍꯥꯏꯕꯤ ꯌꯣꯜꯂꯝꯃꯦꯅ ꯍꯩꯗꯣ ꯑꯣꯏꯅ ꯂꯩꯔꯛꯑꯦꯕ
ꯃꯅꯥꯥ ꯅꯠꯇꯕ ꯍꯩꯗꯣ ꯍꯩꯕꯤ ꯍꯥꯏꯖꯦ ꯀꯩꯅꯣꯗꯣ ꯅꯠꯇ꯭ꯔꯣ? ꯑꯃ ꯑꯩꯈꯣꯏꯒꯤ
ꯄꯩꯌꯥꯗ ꯄꯔꯦꯡ ꯄꯔꯦꯡ ꯂꯦꯡꯉꯒ ꯌꯣꯟꯕꯗꯣ ꯈꯪꯕ꯭ꯔꯥ? ꯃꯇꯨꯝ-ꯃꯇꯨꯝ ꯕ꯭ꯔꯥꯎꯟ ꯃꯆꯨꯑꯣꯏꯕꯅꯤ꯫
ꯍꯩ ꯅꯠꯇ꯭ꯔꯣ ꯍꯩꯕꯤ ꯍꯥꯏꯁꯦ?
ꯍꯩꯅꯦꯕ ꯄꯌꯥꯗ ꯄꯔꯦꯡ ꯌꯦꯡꯉꯒ
ꯍꯣꯏꯅꯦ ꯇꯤꯟꯗꯒ ꯐꯧꯔꯒ ꯊꯝꯕꯗꯣ ꯅꯠꯇ꯭ꯔꯣ?
ꯍꯣꯍꯣꯏ ꯑꯁ꯫
ꯑꯗꯨꯃꯅꯥ ꯑꯗꯨꯃꯅꯥꯗꯨꯕꯨ ꯆꯥ ꯌꯥꯕ꯭ꯔꯣ?
ꯌꯥꯏꯃꯦ ꯁꯤꯡꯖꯨꯗ ꯍꯥꯞꯄꯦꯃꯦ꯫
ꯁ ꯈꯪꯗꯦꯗ ꯑꯩ ꯆꯥꯔꯛꯇ꯭ꯔꯤꯗ꯫
ꯏꯁ ꯃꯥ ꯍꯧꯖꯤꯛꯇ ꯃꯅꯝ ꯅꯨꯡꯁꯤꯕꯅꯦ
ꯆꯥꯗꯤ ꯆꯥꯔꯦꯕꯀꯣ ꯑꯗꯣ ꯊꯑꯣꯏ ꯑꯗꯨꯃꯥꯏꯅ ꯍꯩꯕꯤ ꯃꯅꯥ ꯑꯗꯨꯗꯤ ꯑꯗꯨꯃꯥꯏꯅ ꯇꯧꯔꯒ ꯆꯥꯏ ꯑꯗꯨꯗꯤ ꯈꯪꯉꯛꯇꯦ ꯍꯥꯏꯕ ꯑꯩꯅ ꯍꯥꯏꯅꯤꯡꯉꯤꯁꯦ꯫
ꯑꯗꯨꯝ ꯁꯤꯡꯖꯨꯒꯨꯝꯕꯗ ꯀꯣꯠꯄꯋꯥꯅꯤ ꯈꯪꯗꯦꯗ ꯑꯩꯈꯣꯏꯕꯨꯛ ꯍꯣꯏ ꯀꯃꯥꯏꯅ ꯆꯥꯈꯤꯕꯅꯣ ꯃꯣꯏ ꯃꯣꯔꯣ ꯃꯦꯠꯄ ꯀꯣꯠꯄ ꯀꯩꯅꯝ ꯇꯧꯈꯤꯕꯅꯤ꯫ ꯀꯥꯎꯔꯦ꯫ ꯑꯗꯨꯗꯨꯒꯅꯦ ꯑꯩꯈꯣꯏꯁꯦꯅ ꯍꯩꯕꯤ ꯍꯩꯗꯨ ꯂꯩꯔꯛꯑꯦꯗꯅ ꯑꯗꯩꯗꯤ ꯐꯧꯔꯒ ꯆꯥꯔꯦ ꯃꯔꯨꯁꯦ ꯑꯃꯨꯛ ꯍꯧꯔꯛꯑꯦꯕꯀꯣ꯫ ꯍꯔꯥꯎꯔꯦ ꯑꯩꯁꯦ ꯑꯗꯨꯀꯥꯟꯗ ꯑꯩꯁꯦ ꯍꯩꯕꯤ ꯃꯍꯥꯎ ꯈꯔ ꯈꯪꯉꯦꯕꯀꯣ ꯑꯗꯨꯒ ꯑꯁ ꯑꯁꯤ ꯑꯩꯅ ꯃꯤꯃꯤꯁꯤꯡꯁꯖꯨ ꯁꯨꯔꯛ ꯆꯥꯗꯣꯏꯅꯤ ꯆꯥꯗꯣꯏꯅꯤꯅ ꯈꯜꯂꯒ ꯑꯩꯁꯦ ꯂꯩꯔꯦꯀꯣ ꯄꯥꯝꯕꯤꯗꯨ ꯄꯤꯛꯏꯕ ꯈꯔ
ꯈꯔ ꯆꯥꯎꯔꯀꯥꯟꯗ ꯅꯪꯅ ꯅꯪꯁꯨ ꯄꯤꯛꯏꯕ ꯅꯪ ꯍꯥꯏꯅꯤꯡꯉꯤꯁꯦ
ꯑꯗꯨꯗꯤ ꯑꯩꯗꯤ ꯆꯥꯎꯔꯦ ꯄꯥꯝꯕꯤꯗꯤ ꯄꯤꯏꯕꯀꯣ ꯑꯗꯨꯒ ꯑꯩ ꯒ꯭ꯔꯦꯖꯨꯑꯦꯁꯟ ꯀꯥꯔꯤꯀꯥꯟꯒꯤ ꯋꯥꯔꯤꯅꯦ ꯑꯩꯅ ꯍꯥꯏꯁꯦ꯫
ꯑ
ꯑꯗꯨꯒ ꯈꯔ ꯂꯩꯔꯒ ꯑꯩꯅ ꯁꯤꯡꯖꯨ ꯆꯥꯔ ꯒꯦꯅ ꯊꯤꯔꯛꯀꯥꯟꯗ ꯄꯥꯟꯕꯤꯁꯦ ꯊꯤ ꯈꯪꯗ꯭ꯔꯦ꯫
ꯐꯔꯦ-ꯐꯔꯦ
ꯂꯩꯔꯝꯗ꯭ꯔꯦ ꯌꯥꯟꯊꯈ꯭ꯔꯤꯌꯦ ꯑꯩꯈꯣꯏꯕꯥꯅ ꯑꯗꯨꯒ ꯑꯩꯅ ꯀꯔꯤꯒꯤ ꯌꯥꯟꯊꯠꯂꯤꯅꯣꯅ ꯁꯥꯎꯕ
ꯎꯝ꯫
ꯁꯤꯡꯖꯨ ꯆꯥꯒꯦꯅ ꯑꯩꯅ ꯇꯧꯔꯒ ꯌꯦꯡꯉ ꯌꯦꯡꯉꯒ ꯁꯤꯡꯖꯨ ꯆꯥꯗꯣꯏꯅꯦ ꯂꯩꯔꯤꯉꯩꯗ ꯄꯥꯝꯕꯤ ꯑꯣꯏꯅ ꯂꯩꯔꯝꯗ꯭ꯔꯦꯅ ꯑꯩꯈꯣꯏꯃꯥꯅ ꯀꯩꯅꯣ ꯇꯧꯏ ꯌꯨꯝꯗ ꯍꯧꯕ ꯐꯠꯇꯕꯅꯦ ꯍꯩꯕꯤꯁꯦ ꯍꯦꯂꯣꯏꯒꯨꯝꯕ ꯂꯥꯏ ꯏꯟꯕꯅꯦ ꯑꯗꯨꯒꯤ ꯌꯨꯝꯗ ꯊꯥꯅꯤꯡ ꯗꯇꯧꯏꯅꯦꯅ ꯍꯥꯏ꯫ ꯑꯩꯅ ꯑꯣ ꯍꯥꯏꯔꯒ ꯎꯝ꯫
ꯍꯣꯏ ꯍꯩꯕꯤꯁꯦ ꯑꯁꯦꯡꯕꯩꯗꯤ ꯊꯥꯅꯁꯨ ꯊꯥꯅꯗꯦ ꯍꯩꯕꯤꯁꯦ ꯍꯧꯖꯤꯛ ꯎꯈꯤꯗ꯭ꯔꯦ ꯑꯩꯈꯣꯏ ꯑꯗꯥꯏꯗ ꯑꯗꯥꯏꯗꯒ ꯌꯥꯝ ꯄꯥꯟꯅꯔꯝꯕꯅꯦ꯫ ꯍꯣꯏ ꯍꯩꯕꯤꯁꯦ ꯑꯗꯨꯝ ꯌꯥꯟꯊꯠꯅꯌꯦꯕ ꯎꯈꯤꯗ꯭ꯔꯦ ꯑꯗꯨꯃꯥꯏꯅꯗꯤ ꯍꯥꯏꯅꯔꯝꯅꯤ ꯑꯩꯈꯣꯏ ꯏꯃꯥꯟꯅꯕꯣꯏꯁꯨ ꯑꯃꯨꯛ ꯊꯥꯏꯅ ꯄꯥꯜꯂꯝꯃꯦ ꯃꯣꯏ ꯊꯣꯡꯀꯥꯟꯗ ꯑꯩꯈꯣꯏ ꯋꯥꯡꯁꯨ ꯋꯥꯡꯉꯦꯗꯅ ꯍꯩꯕꯤꯁꯦ ꯆꯥꯎꯕꯅꯦꯕ ꯎꯅꯤ ꯆꯥꯎꯕꯅꯦꯕ
ꯑꯁ ꯍꯩꯕꯤ ꯇꯤꯡꯒꯪꯁꯦ ꯊꯠꯂ ꯊꯠꯂꯒꯅꯦ ꯅꯣꯏ ꯆꯥꯔꯛꯄ꯭ꯔꯥ ꯈꯪꯗꯦ ꯑꯩꯈꯣꯏ ꯑꯉꯥꯡ ꯑꯣꯏꯔꯤꯀꯥꯟꯗ ꯑꯩꯈꯣꯏ ꯅꯦꯁꯤꯅꯅꯦ ꯑꯩꯈꯣꯏ ꯅꯦꯈꯣꯏꯁꯤꯅ ꯏꯟꯊꯝꯊꯥꯁꯤꯗꯀꯣ
ꯇꯤꯡꯒꯪꯁꯦ
ꯑꯥꯏꯃ ꯇꯤꯡꯒꯪ ꯆꯥꯗꯣꯏ ꯅꯠꯇꯦꯃꯦ ꯀꯩꯅꯣ ꯑ ꯍꯧꯖꯨꯀꯥꯗꯣ
ꯃꯔꯨꯗꯣ
ꯍꯣꯏ ꯃꯔꯨ ꯄꯣꯞ ꯄꯣꯞ ꯊꯨꯒꯥꯏꯔꯒ ꯆꯥꯕꯗꯣ
ꯎꯝ
ꯑꯗꯨꯗꯣ ꯂꯩꯔꯦꯕꯀꯣ ꯑꯩꯈꯣꯏꯅꯦ ꯍꯣꯏꯖꯤꯅ ꯑꯗꯨꯒ ꯏꯟꯊꯝꯊꯥꯁꯤꯗ ꯃꯩꯐꯨꯁꯦ ꯂꯥꯏ ꯃꯩꯐꯨꯁꯦ ꯃꯌꯥꯏ ꯊꯝꯃꯦꯗꯅ ꯑꯩꯈꯣꯏ ꯃꯌꯥꯝꯁꯦ ꯔꯥꯎꯟꯁꯦ ꯐꯝꯃꯦꯗꯅ
ꯎꯝ
ꯑꯗꯨꯒ ꯍꯥꯏꯁꯨꯀꯁꯦ ꯊꯨꯒꯥꯏꯔꯒꯅꯦ ꯆꯥꯃꯤꯟꯅꯗꯣꯏꯅꯦꯕꯀꯣ ꯑꯗꯨ ꯀꯣꯠꯂꯒ ꯆꯥꯕꯗꯣ ꯑꯩꯗꯤ ꯍꯩꯕꯤ ꯇꯤꯡꯒꯪꯗꯨ ꯌꯥꯝ ꯀꯣꯠꯂꯛꯑꯦꯕ
ꯍꯥꯏꯕꯤ ꯇꯤꯡꯒꯪꯖꯤꯅ ꯊꯤꯜꯂꯛꯏꯔꯕ
ꯍꯣꯏ ꯍꯥꯏꯕꯤ ꯇꯤꯡꯈꯪꯗꯨꯅ ꯍꯩꯖꯨꯀꯥ ꯀꯣꯠꯂꯒ ꯆꯥꯗꯣꯏꯅꯤꯗꯅ ꯃꯥꯒꯤ ꯀꯥꯔꯛ ꯀꯥꯔꯛꯇꯨꯗꯒꯤ ꯀꯣꯠꯊꯣꯛꯏꯗꯅ ꯑꯗꯣ ꯍꯥꯏꯕꯤ ꯇꯤꯡꯈꯪꯅ ꯀꯣꯠꯇꯣꯏꯕ
ꯅꯪ ꯊꯕꯛꯁꯦ
ꯑꯩ ꯊꯕꯛꯁꯦ ꯑꯗꯨꯅ ꯍꯥꯏꯕꯤꯁꯦ ꯅꯨꯡꯁꯤꯌꯦꯕꯀꯣ ꯃꯅꯝꯒ ꯅꯨꯡꯁꯤꯕꯅꯦ ꯃꯥꯏꯒꯤ ꯇꯤꯡꯒꯪꯗꯨꯀꯣ
ꯅꯨꯡꯁꯤꯕꯅꯦ ꯍꯩꯕꯤꯁꯦ ꯍꯥꯎꯁꯨ ꯍꯥꯎꯕꯅꯦ ꯂꯣꯏ ꯍꯥꯎꯕꯅꯤꯗ ꯑꯗꯩ ꯍꯩꯕꯤ ꯁꯤꯡꯖꯨꯒ ꯆꯥꯔꯒꯗꯤ ꯑꯗꯨ ꯍꯥꯎꯔꯦ ꯍꯩ ꯃꯔꯥ ꯑꯃ ꯂꯩꯕꯗꯣ ꯀꯔꯤ ꯀꯔꯤ ꯃꯔꯥꯅꯣ ꯑꯗꯨꯗꯣ
ꯀꯩ ꯃꯔꯥ
ꯑꯁ ꯃꯔꯥ ꯃꯈꯣꯛ ꯑꯣꯏꯅ ꯍꯥꯞꯅꯕ ꯑꯃ ꯂꯩꯕꯅꯤꯅꯦ ꯑꯗꯨ ꯅꯨꯡꯁꯤꯕ
ꯀꯣꯝꯄ꯭ꯔꯦꯛꯂꯣ
ꯀꯣꯄ꯭ꯔꯦꯛ ꯃꯅꯥꯒꯤ ꯀꯣꯄ꯭ꯔꯦꯛꯀꯤ ꯃꯔꯥꯗꯣ ꯑꯗꯨꯁꯨ ꯍꯥꯎꯕꯅꯦ
ꯀꯣꯝ ꯀꯣꯝꯄ꯭ꯔꯦꯛꯀꯤ ꯃꯔꯥ ꯀꯣꯝꯄ꯭ꯔꯦꯛꯇꯤ ꯃꯔꯥ ꯍꯥꯞꯇꯦ ꯃꯈꯣꯛ ꯍꯥꯞꯄꯅꯦ
ꯃꯤꯈꯣꯛꯇꯣꯅꯦ ꯑꯩꯅ ꯍꯥꯏꯁꯦ ꯃꯔꯥ ꯍꯥꯏ ꯁꯣꯏꯔꯦ
ꯀꯣꯝꯄ꯭ꯔꯦꯛꯁꯨ ꯃꯅꯝ ꯅꯨꯡꯁꯤ ꯑꯗꯣ ꯀꯝꯄ꯭ꯔꯦꯛꯁꯦ ꯆꯥꯕꯗ ꯃꯥꯏ ꯃꯅꯥꯗꯣ ꯌꯨ ꯌꯨ ꯌꯨ ꯂꯥꯎꯕꯅꯦꯕ
ꯖꯧ ꯖꯧ ꯂꯥꯎꯕꯗꯣ
ꯍꯣꯏ ꯇꯜꯂꯦ ꯑꯗꯨꯝ ꯑꯩꯗꯤ ꯃꯈꯣꯛꯇꯣ ꯑꯣꯏꯅ ꯆꯥꯝꯅ ꯐꯩ ꯑꯁ ꯑꯩꯗꯨ ꯌꯥꯗꯦ ꯑꯩꯗꯨ ꯇꯜꯂꯦ ꯑꯩꯗꯤ ꯃꯨꯛꯊꯔꯨꯕꯤ ꯃꯅꯥꯗꯤ ꯑꯣ ꯅꯣ
ꯑꯁ ꯅꯪ ꯑꯍꯥꯎꯕ ꯈꯪꯗꯦꯗ ꯅꯪ ꯌꯥꯔꯣꯏꯗ ꯅꯪ ꯈꯪꯉꯤꯁꯦ ꯆꯥꯕ ꯈꯛꯇꯪꯅꯦ ꯅꯪ ꯍꯩꯁꯦ
ꯑꯩ ꯑꯗꯨ ꯈꯤꯒꯤꯕꯩꯅꯦ ꯈꯣꯏ ꯃꯥꯅ ꯍꯤꯗꯥꯛ ꯇꯧꯕꯗ ꯑꯩ ꯇꯔꯣꯃꯥ ꯅꯥꯒ꯭ꯔꯦ
ꯍꯣꯏꯅꯦ ꯑꯗꯨꯅꯦ ꯑꯗꯨ ꯇꯧꯔꯣ ꯍꯧꯒꯠꯂꯣ ꯑꯗꯨꯅ ꯃꯨꯛꯊꯔꯨꯕꯤ ꯃꯅꯥ ꯆꯥꯎꯔꯣ ꯍꯧꯒꯠꯂꯣ ꯊꯦꯡꯉꯦ
ꯏꯁ ꯏꯁ ꯄꯛꯄꯥꯏ ꯏꯟꯒꯦ ꯂꯥꯎ
ꯀꯥꯔꯤ
ꯐꯄꯥꯏ ꯏꯟꯒꯦꯂꯥꯎ
ꯀꯥꯔꯤ ꯐꯛꯄꯏ ꯏꯟꯒꯦ ꯀꯥꯔꯤꯅꯣ ꯍꯥꯟꯖꯨꯕꯣ ꯐꯛꯄꯥꯏꯗꯤ ꯀꯩꯅꯣ
ꯄꯥꯏꯗꯤ ꯁꯥꯏꯕꯗꯅꯦ ꯃꯣꯔꯣꯛ ꯁꯥꯕꯗꯧꯅ ꯁꯥꯕꯅꯦ
ꯈꯪꯉꯤꯅꯦ ꯑꯩ ꯃꯁꯛꯇꯤ ꯂꯣꯏ ꯈꯪꯕꯀꯣ
ꯎꯝ
ꯃꯃꯤꯡꯗꯤ ꯈꯪꯗꯕ ꯈꯨꯋꯥꯏ ꯂꯨꯔꯤꯕ ꯃꯥ ꯈꯪꯉꯥ ꯃꯃꯤꯡ ꯈꯪꯗ꯭ꯔꯗꯤ ꯀꯩꯀꯟꯔꯤ
ꯃꯁꯛꯀ ꯃꯃꯤꯡꯒ ꯄꯥꯟꯅꯅ ꯈꯤꯇꯪ ꯇꯥꯛꯇ ꯌꯥꯔꯣꯏ
ꯌꯥꯔꯣꯏ ꯑꯗꯨꯅꯦ ꯑꯩ ꯑꯝꯇꯪ ꯄꯥꯝꯃꯦ ꯑꯣꯖꯥꯑꯝꯗꯒꯤ
ꯍꯨꯝ
ꯌꯥꯔꯦ ꯈꯪꯉꯦ ꯅꯪ ꯃꯣꯖꯥꯗ ꯑꯩ ꯈꯪꯉꯦ ꯌꯥꯟ ꯇꯥꯏ
ꯅꯪ ꯑꯃ ꯑꯩꯅ ꯈꯪꯉꯕꯅꯤ ꯑꯗꯨꯅꯦ ꯍꯧꯒꯠꯂꯣꯗꯨꯅ ꯆꯥꯛꯁꯤꯡ ꯆꯥꯅꯕ ꯑꯗꯨꯒꯥ ꯍꯤꯗꯛ ꯅꯨꯡꯗꯛ ꯁꯦꯝꯃꯒ ꯊꯛꯆꯜꯂꯣ ꯍꯧꯖꯤꯛꯀꯥꯟꯗꯤꯀꯣ ꯍꯥꯟꯅꯗꯤ ꯍꯤꯗꯥꯛ ꯅꯨꯡꯗꯛꯒꯖꯦ ꯑꯗꯨꯝ ꯀꯩꯅꯣ ꯇꯧꯅꯔꯝꯃꯤꯀꯣ ꯌꯨꯝꯗ ꯁꯦꯝꯕ ꯈꯣꯠꯄ ꯁꯥꯏꯗꯤ ꯇꯨꯜꯁꯤ ꯃꯅꯥ ꯑꯗꯒꯤ ꯑꯘꯨꯑꯗꯥ ꯅꯤꯝꯒꯨꯝꯕ ꯇꯧꯔꯒ ꯑꯗꯨꯝ ꯇꯧꯅꯔꯝꯃꯦꯕ ꯍꯤꯗꯥꯛꯁꯦ
ꯍꯣꯏ ꯈꯣꯍꯤꯒ ꯀꯩꯅꯣꯒ ꯊꯤꯠꯄ ꯀꯥꯏꯅ ꯇꯧꯔꯒ ꯑꯗꯨꯝ ꯆꯥꯟꯅꯔꯝꯃꯤꯗꯣ ꯍꯤꯗꯥꯛꯁꯦ
ꯑꯗꯣ ꯍꯧꯖꯤꯛꯇꯤ ꯇꯥꯎꯅꯒꯤꯗ꯭ꯔꯦꯀꯣ ꯑꯗꯨꯝ ꯍꯥꯏꯖꯕ ꯋꯅꯤ ꯃꯣꯏꯗꯤ ꯑꯗꯨꯝ ꯁꯥꯕꯗꯗꯤ ꯍꯥꯞꯄꯤꯅꯦꯕ ꯍꯤꯗꯥꯛꯁꯦ ꯒꯨꯂꯤ ꯍꯤꯗꯥꯛ ꯑꯣꯏꯅ ꯁꯥꯔꯛꯑꯖꯨ ꯃꯣꯏꯗꯤ ꯑꯗꯨꯝ ꯍꯥꯞꯄꯤꯅꯦꯕ
ꯎꯝ
ꯍꯥꯞꯇꯤ ꯍꯥꯞꯄꯤ ꯅꯠꯇ꯭ꯔꯥ
ꯍꯥꯞꯄꯤꯟ
ꯑꯗꯨꯅꯤ ꯆꯥꯟꯅꯗꯕ ꯅꯠꯇꯦꯕ ꯍꯥꯞꯇꯤ ꯍꯥꯞꯄꯤꯅꯦꯕ
ꯎꯝ ꯗꯣ ꯑꯩꯅ ꯌꯝ ꯉꯛꯄ ꯑꯝ ꯂꯩꯌꯦ
ꯀꯔꯤ
ꯑꯇꯩ ꯑꯇꯩ ꯍꯤꯗꯥꯛ ꯆꯥꯒꯤꯕ ꯈꯣꯠꯀꯤꯕꯖꯤꯅ ꯑꯃ ꯑꯣꯏꯔꯦꯀꯣ
ꯑ
ꯈꯣꯏꯍꯤꯒ ꯀꯩ ꯀꯩꯅꯣ ꯂꯩꯄꯨꯡ ꯈꯥꯡꯒ ꯊꯤꯠꯂꯒ ꯒ ꯆꯥꯏꯗꯅ ꯂꯣꯛꯀ ꯈꯨꯕꯗ
ꯆꯅꯩꯆꯅꯩ
ꯑꯗꯨ ꯑꯗꯨꯗꯤ ꯆꯥꯕꯅꯤꯅ ꯍꯛꯆꯥꯡ ꯃꯅꯨꯡꯁꯤꯗ ꯃꯥꯅ ꯑꯦꯛꯁꯟ ꯇꯧꯔꯛꯏꯅꯦ ꯍꯥꯏꯔꯖꯪꯕꯀꯣ ꯅꯠꯇꯕꯤ ꯇꯩꯔꯒ ꯐꯔꯤꯖꯤꯡꯖꯦ ꯑꯩꯩꯅ ꯉꯛꯏꯖꯦꯀꯣ ꯏꯁꯀꯤꯟꯒꯤꯁꯨ ꯅꯠꯇꯕꯤꯗ ꯆꯥꯕ ꯇꯨꯝꯗꯕꯗ ꯀꯦꯔꯣꯁꯤꯟꯒ ꯑꯆꯥꯊꯥꯎꯒ ꯊꯤꯠꯂꯒ ꯊꯨꯝꯒ ꯇꯧꯔꯒ ꯇꯩꯗ꯭ꯔꯥ
ꯇꯩ
ꯃꯥꯅ ꯀꯔꯤ ꯇꯧꯔꯤꯖꯠꯅꯣꯕ ꯇꯨꯝꯗ ꯄꯨꯛꯀ ꯀꯟꯈꯠ ꯂꯩꯕꯗ ꯀꯩꯗꯧ ꯖꯠꯅꯣꯕ
ꯀꯩꯅꯣꯅꯦꯕ ꯇꯧꯔꯤꯖꯦ ꯇꯩꯔꯤꯗꯣ ꯃꯅꯨꯡꯗꯅꯦꯕ ꯅꯥꯜꯂꯤꯗꯣ ꯃꯅꯨꯡꯗꯣ ꯌꯧꯍꯜꯂꯤꯅꯦꯕ ꯇꯥꯎꯗꯣ ꯍꯥꯏꯗꯤ ꯑꯈꯣꯏꯒꯤ ꯍꯛꯆꯥꯡꯑꯖꯦ ꯇꯨꯍꯥꯎ ꯍꯧꯕꯝꯖꯦ ꯑꯗꯨꯝ ꯃꯌꯨ ꯃꯌꯨ ꯍꯣꯔꯤ ꯅꯠꯇ꯭ꯔꯥ ꯔꯤꯅꯦꯕ ꯑꯗꯨꯅ ꯑꯣꯍꯣꯕꯗꯨ ꯆꯪꯍꯜꯂꯤꯅꯦꯕ
ꯎꯝ
ꯗꯨꯒ ꯇꯨꯝꯍꯜꯂꯤ ꯀꯔꯤ ꯗꯨꯃꯥꯏꯅ ꯇꯨꯝꯃꯤꯅꯣꯗꯤ ꯈꯪꯗꯦ ꯊꯥꯎꯗꯣ ꯍꯥꯞꯆꯟꯂꯒ ꯑꯗꯨꯕꯨ ꯑꯗꯨꯃꯥꯏꯅꯗꯤ ꯆꯪꯍꯜꯂꯤꯅꯦ ꯃꯅꯤꯟꯗꯣ
ꯍꯣꯏ ꯑꯁꯥꯊꯥꯎ ꯊꯨꯝꯁꯤꯅ ꯑꯩꯈꯣꯏ ꯆꯥꯅꯕ ꯄꯣꯠꯅꯤꯅ ꯈꯜꯗ꯭ꯔꯤꯁꯤꯕꯨ ꯀꯩ ꯀꯩꯅꯣ ꯀꯦꯝ ꯈꯜꯂꯔꯣꯏꯒꯦꯕ ꯑꯗꯨꯗꯤ ꯆꯥꯕ ꯄꯣꯠ ꯌꯥꯝ ꯄꯣꯠꯅꯦꯅ ꯀꯦꯔꯣꯁꯤꯟꯗꯣ ꯀꯩꯗꯣꯏꯅꯣ ꯍꯥꯏꯕꯅꯤꯗ
ꯀꯦꯔꯣꯁꯤꯟ ꯑꯁ ꯈꯪꯗꯦꯗ ꯑꯩ ꯒ꯭ꯌꯥꯟ ꯇꯗꯦ ꯅꯪ ꯒ꯭ꯌꯥꯟ
ꯐꯖꯨ ꯐꯔꯝꯕꯗꯣ ꯑꯁ ꯍꯩꯅꯗꯕꯅꯦ ꯑꯩꯈꯣꯏ ꯃꯥꯅ ꯑꯉꯥꯡ ꯑꯣꯏꯀꯥꯟꯗ ꯇꯩꯕꯤꯕꯗꯣ ꯇꯨꯝ ꯍꯧꯒꯠꯂꯛꯄꯁꯤꯗ ꯀ꯭ꯔꯦꯡ ꯀ꯭ꯔꯦꯡ ꯂꯥꯎꯔꯥ ꯍꯧꯒꯠꯂꯛꯏꯅꯦ ꯊꯨꯝ ꯉꯥꯛꯇ ꯊꯥꯎꯗꯨꯕꯨꯗꯤ ꯌꯥꯎꯔꯝꯗ꯭ꯔꯦꯀꯣ ꯆꯨꯞꯁꯤꯟꯈꯤꯗꯅ ꯐꯨꯔꯤꯠꯅꯕꯨ ꯆꯨꯞꯁꯟꯂꯤꯔ‌ꯥ ꯏꯁꯀꯤꯟꯅꯕꯨ ꯆꯨꯞꯁꯟꯒ꯭ꯔꯤꯔꯥ ꯈꯪꯗꯦ
ꯑꯗꯨꯅꯤ ꯇꯧꯕꯅꯤ ꯇꯨꯝ ꯍꯧꯒꯠꯂꯛꯄꯁꯤꯗ ꯀ꯭ꯔꯦꯝ ꯀ꯭ꯔꯦꯝ ꯂꯤꯎꯕꯅꯦ ꯍꯥꯏꯕ ꯍꯛꯆꯥꯡꯁꯦ
ꯍꯝ
ꯑꯁ ꯈꯪꯗꯦꯗ ꯇꯧꯔꯤꯁꯦ ꯃꯤꯅ ꯁꯨꯝ ꯆꯥꯎꯈꯠꯂꯛꯏꯕ ꯑꯩꯈꯣꯏꯅ ꯁꯨꯝ ꯆꯥꯎꯊꯔꯛꯏꯕ
ꯑꯗꯨꯅꯦ ꯍꯥꯏꯁꯦ
ꯀꯔꯤꯕ
ꯅꯡ ꯀꯩꯗꯣꯏꯅꯣ
ꯑꯩꯁꯦ ꯂꯩꯔꯝꯃꯤꯅꯤ ꯑꯗꯨꯝ ꯀꯩꯁꯨ ꯇꯧꯗꯦ ꯀꯔꯤꯝ ꯇꯧꯅꯤꯡꯉꯥꯏ ꯂꯩꯇꯦ ꯂꯩꯕꯨꯗꯤ ꯂꯩ ꯇꯟꯗꯅ ꯑꯃꯇ ꯇꯧꯗꯦ
ꯊꯕꯛꯁꯦ
ꯑꯩꯁꯨ ꯇꯟꯅꯗꯅ ꯇꯧꯗꯦ ꯑꯩꯁꯨ ꯊꯕꯛ ꯂꯩꯕꯅꯤ
ꯅꯪꯅ ꯅꯥꯕꯩꯅꯤꯗꯅ ꯅꯥꯁꯟꯅꯩꯔꯥꯗꯤ ꯈꯪꯗꯦ ꯑꯗꯣ
ꯅꯥꯕꯨꯗꯤ ꯅꯥꯏ ꯀꯨꯏꯔꯦ ꯑꯩꯅ ꯑꯥ ꯀꯩꯅꯣ ꯐꯧꯗꯣꯛ ꯀꯦ ꯈꯟꯕꯥ ꯃꯣꯔꯣꯛ ꯃꯣꯔꯣꯛ ꯐꯧꯗꯣꯛꯀꯦ ꯇꯧꯕꯀꯣ ꯃꯣꯔꯣꯛ ꯄꯥꯎꯗꯔ ꯇꯛꯅꯕ ꯃꯣꯔꯣꯛ ꯄꯥꯎꯗꯔ ꯗꯣ ꯂꯣꯏꯒꯔ꯭ꯕꯅꯦ ꯉꯔꯥꯡ